ꯍꯜꯂꯣ
ꯇꯥꯔꯕ꯭ꯔꯣ
ꯑꯥꯎ ꯇꯥꯔꯦ
ꯀꯩꯗꯧꯔꯤꯅꯣ
ꯑꯁ ꯑꯗꯨꯝ ꯐꯝꯃꯒ ꯂꯩꯗ ꯅꯪꯗꯤ
ꯑꯩꯁꯨ ꯐꯝꯃ ꯂꯩ
ꯀꯩꯗꯧꯗꯣꯏꯅꯣ ꯈꯪꯗꯦ ꯊꯕꯛ ꯂꯩꯇꯦ
ꯑꯥ ꯅꯨꯡꯉꯥꯏꯔꯤꯕ꯭ꯔꯣ ꯅꯣꯏꯗꯤ
ꯅꯨꯡꯉꯥꯏꯔꯤꯌꯦ
ꯌꯥꯝ ꯐꯩꯅꯦ ꯅꯨꯡꯉꯥꯏꯔꯗꯤ
ꯅꯪꯗꯤ ꯀꯔꯝ ꯀꯥꯟꯗ ꯈꯨꯟꯗ ꯑꯃꯛ ꯂꯛꯀꯅꯤ
ꯑꯁ ꯎꯝ ꯍꯧꯖꯤꯛ ꯍꯧꯖꯤꯛꯇꯤ ꯂꯥꯛꯈꯤꯔꯣꯏꯗ
ꯑꯥ
ꯑꯗꯨꯝ ꯃꯔꯛ ꯅꯍꯥꯟꯁꯨ ꯂꯥꯛꯑꯦ ꯈꯨꯟꯗ
ꯂꯥꯛꯑꯣ ꯀꯩꯅꯣ
ꯑꯁ ꯈꯨꯟꯗꯁꯨ ꯃꯤ ꯀꯅꯥꯁꯨ ꯂꯩꯇ꯭ꯔꯦꯅꯦ
ꯀꯩꯅꯣ ꯃꯤ ꯌꯥꯝ ꯂꯩꯌꯦ ꯀꯩꯅꯣ
ꯏꯁ ꯅꯍꯥꯟ ꯂꯥꯛꯔꯒ ꯃꯤ ꯀꯅꯥꯁꯨ ꯂꯩꯔꯝꯗꯦ
ꯑꯣ ꯃꯤ ꯂꯩꯇꯕꯒꯤ ꯅꯪ ꯑꯃꯨꯛ ꯆꯠꯄ꯭ꯔꯥ ꯑꯗꯨꯗꯤ
ꯎꯝ ꯅꯠꯇꯦꯗ ꯑꯩꯗꯣ ꯁꯤꯗ ꯀꯩꯅꯣ ꯀꯩꯅꯣ ꯇꯧꯔ ꯂꯩꯕꯀꯣ ꯑꯗꯨꯒꯤ
ꯑꯣ ꯅꯪ ꯀꯣꯆꯤꯡ ꯆꯠꯄ꯭ꯔꯣ ꯑꯗꯨꯗꯤ
ꯑꯥꯎ ꯀꯣꯆꯤꯡ ꯂꯧꯔ ꯂꯩꯕ ꯑꯗꯨꯒꯤ ꯉꯟꯅ ꯂꯥꯛꯇ꯭ꯔꯗꯤ ꯌꯥꯗꯕ ꯀꯣ ꯑꯗꯨꯒꯤ ꯑꯃꯨꯛ ꯂꯥꯛꯄꯅꯦ
ꯑꯣ ꯂꯥꯏꯔꯤꯛ ꯀꯥꯟꯅ ꯄꯥꯎꯑꯣ ꯑꯗꯨꯗꯤ
ꯍꯣꯏ ꯅꯪꯗꯤ ꯀꯅꯥ ꯀꯅꯥ ꯂꯩꯕ꯭ꯔꯣ ꯍꯧꯖꯤꯛꯇꯤ
ꯑꯩ ꯈꯨꯟꯗ ꯂꯩꯌꯦ
ꯑꯣ ꯃꯩ ꯂꯥꯛꯄ꯭ꯔꯣ ꯈꯨꯟꯗ
ꯎꯝ ꯂꯥꯛꯑꯦ ꯑꯗꯣ ꯑꯩꯈꯣꯏ ꯈꯨꯟꯒꯤ ꯃꯈꯥ ꯂꯩꯀꯥꯏꯗꯣ ꯃꯩ ꯂꯥꯛꯇꯕꯀꯣ ꯃꯣꯏꯗꯣ ꯑꯃꯨꯛ ꯑꯃꯨꯛ ꯁꯦꯝꯃꯦ ꯑꯃꯨꯛ ꯌꯥꯏꯌꯦ ꯑꯃꯨꯛ ꯁꯦꯝꯃꯦ ꯑꯁ ꯈꯪꯗꯦꯗ ꯑꯩꯁꯨ
ꯑꯋ ꯈꯨꯟꯗꯁꯨ ꯃꯩꯁꯦ ꯕꯦꯔꯥ ꯇꯧꯕꯒꯤ ꯇꯜꯂꯦꯗꯤ ꯂꯩꯅꯤꯡꯉꯥꯏꯁꯨ
ꯑꯣ ꯎ ꯑ
ꯃꯩ ꯂꯥꯛꯇ꯭ꯔꯗꯤ ꯅꯦꯋꯥꯛ ꯐꯠꯇꯦ ꯑꯗꯨꯒꯤ
ꯔꯤꯆꯥꯔꯖꯁꯨ ꯂꯣꯏꯒ꯭ꯔꯦ ꯑꯗꯨꯅ ꯃꯩ ꯂꯥꯛꯇ꯭ꯔꯗꯤ ꯎꯄꯥꯏ ꯂꯩꯇꯦꯕ ꯋꯥꯏ ꯐꯥꯏ ꯁꯝꯅꯕꯗꯣ
ꯑꯣ ꯑꯣ
ꯑꯗꯨꯒꯤ ꯌꯥꯝ ꯂꯨꯕ ꯃꯇꯥꯡꯅꯦ ꯑꯩꯅ ꯂꯩꯔꯤꯁꯦ
ꯎꯝ ꯀꯅꯥ ꯀꯅꯥ ꯂꯩꯕ꯭ꯔꯣ ꯍꯧꯖꯤꯛꯇꯤ
ꯏꯕꯣꯛꯀꯥ ꯂꯩꯌꯦ
ꯑꯣ ꯎꯝ ꯅꯕꯣꯛꯈꯣꯏꯖꯦ ꯅꯨꯡꯉꯥꯏꯔꯤꯕ꯭ꯔꯣ
ꯑꯥꯎ ꯂꯣꯏꯅꯃꯛ ꯅꯨꯡꯉꯥꯏꯗ
ꯎꯝ
ꯑꯗꯨꯗꯗꯤ ꯅꯣꯡ ꯆꯨꯗ꯭ꯔꯣ
ꯑꯁ ꯅꯣꯡ ꯆꯨꯗꯦ ꯍꯣꯏ ꯑꯁ ꯅꯣꯡꯗꯤ ꯃꯝꯂ ꯂꯩꯌꯦ ꯆꯨꯔꯛꯇꯦ
ꯎꯝ ꯑꯗꯣ ꯑꯈꯣꯏꯗꯤ ꯑꯁꯤꯗꯗꯤ ꯈꯨꯟꯗꯗꯤ ꯆꯨꯋꯦ ꯑꯗꯨ
ꯎꯝ ꯑꯁ ꯅꯣꯡ ꯆꯨꯗꯕꯒꯤꯀꯣ ꯌꯥꯝ ꯁꯥꯕꯅ ꯂꯣꯏꯔꯦꯅꯦ
ꯎꯝ ꯁꯥꯔꯝꯒꯅꯤ ꯍꯣꯏ
ꯇꯨꯝꯕ ꯐꯥꯎ ꯌꯥꯗꯦ ꯌꯥꯝ ꯁꯥꯕ
ꯍꯣꯏ ꯑꯁ ꯅꯣꯏ ꯂꯩꯕꯗꯣ ꯅꯨ ꯂꯩꯕ ꯅꯨꯡꯉꯥꯏꯕ꯭ꯔꯣ
ꯑꯥꯎ ꯂꯩꯕ ꯅꯨꯡꯉꯥꯏꯌꯦ ꯍꯣꯏ ꯎꯝ ꯅꯪꯒꯤ ꯅꯅꯥꯎꯅꯨ ꯑ
ꯑꯈꯣꯏꯒꯤ ꯃꯅꯥꯛꯇ ꯅꯃꯥꯟꯅꯕꯤ ꯑꯃ ꯂꯩꯕꯗꯣ
ꯑꯥ
ꯃꯥꯗꯤ ꯑꯃꯨꯛ ꯍꯣꯡꯒ꯭ꯔꯦꯅ
ꯍꯣꯏ ꯑꯃꯨꯛ ꯍꯣꯡꯉꯦ ꯍꯥꯏꯌꯦ ꯈꯪꯗꯦ ꯑꯩꯁꯨ ꯅꯍꯥꯟ ꯏꯃꯥꯅ ꯍꯥꯏꯔꯛꯄꯀꯣ
ꯑꯣ ꯃꯣꯏ ꯃꯣꯏꯅ ꯂꯩꯕ ꯃꯐꯝꯗꯣ ꯅꯣꯏꯁꯨ ꯂꯩꯌꯣ ꯀꯩꯅꯣ ꯁ꯭ꯀꯨꯜꯁꯨ ꯅꯛꯑꯦ
ꯑꯗꯣ ꯀꯣꯆꯤꯡ ꯂꯧꯕ ꯈꯔ ꯈꯔ ꯐꯔꯛ ꯇꯥꯕꯒꯣ
ꯑꯗꯨꯗꯅꯦ ꯀꯣꯆꯤꯡ ꯑꯐꯕꯁꯨ ꯂꯩꯕꯅꯦ
ꯎꯝ ꯑꯩꯗꯤ ꯑꯥ
ꯇꯤ ꯖꯤꯒꯤ ꯑꯣꯖꯥ ꯑꯃꯥꯗꯣ ꯅꯣꯏꯒꯤ ꯀꯣꯏꯁꯟ ꯀꯩꯀꯥ ꯁꯦꯝꯕ ꯑꯣꯖꯥꯅꯦꯕ ꯃꯥꯗꯣ
ꯎꯝ
ꯑꯗꯨꯗꯁꯨ ꯀꯣꯏꯁꯟ ꯀꯩꯀꯥ ꯁꯦꯝꯕꯁꯨ ꯌꯥꯎꯋꯦ ꯍꯥꯏꯌꯦꯕꯀꯣ ꯃꯥꯗꯣ ꯑꯗꯣ ꯐꯩꯌꯦ ꯍꯥꯏꯌꯦ ꯅꯨꯄꯤꯅꯦ ꯑꯣꯖꯥꯗꯣ
ꯍꯣꯏ ꯅꯍꯥꯟꯖꯨ ꯑꯗꯨꯃꯥꯏ ꯍꯥꯏꯌꯦ ꯑꯗꯣ ꯑꯈꯣꯏ ꯏꯆꯦꯅ ꯑ ꯅꯃꯥꯟꯅꯕꯤ ꯂꯩꯕ ꯃꯐꯝꯗ ꯑꯗꯨꯝ ꯂꯩꯔꯣ ꯅꯣꯏ ꯑꯅꯤ ꯀꯣꯆꯤꯡ ꯂꯧ ꯂꯧꯃꯤꯟꯅꯧꯋꯣ ꯑꯗꯨꯒ ꯁ꯭ꯀꯨꯜꯁꯨ ꯆꯠꯃꯤꯟꯅꯔꯣ ꯑꯩꯉꯣꯟꯗ ꯍꯥꯏꯕꯀꯣ
ꯎꯝ
ꯑꯗꯨꯒꯤ
ꯑꯈꯣꯏ ꯃꯅꯥꯛꯇ ꯅꯣꯏꯗꯣ ꯍꯣꯡꯉꯛꯑꯗꯤ ꯑꯗꯨꯗ ꯀꯣꯆꯤꯡꯖꯨ ꯇꯧꯕ ꯌꯥꯕꯀꯣ
ꯎꯝ
ꯎꯝ ꯅꯛꯁꯨ ꯅꯛꯄ ꯁ꯭ꯀꯨꯜꯒꯀꯣ ꯑꯗꯨꯅ ꯗꯤ ꯅꯨꯡꯉꯥꯏꯇ꯭ꯔꯦꯅꯦ ꯈꯣꯡꯅ ꯆꯠꯄꯁꯨ ꯅꯨꯡꯉꯥꯏꯔꯦꯗꯅ
ꯎꯝ
ꯑꯣ
ꯅꯪꯒꯤ ꯅꯅꯥꯎ ꯅꯨꯄꯤꯗꯤ ꯀꯔꯤ ꯇꯧꯔ ꯂꯩꯕ꯭ꯔꯣ ꯍꯟꯗꯛꯁꯦ
ꯃꯥꯔꯣ ꯑꯗꯨꯝ ꯇꯨꯝꯃꯒ ꯆꯥꯕꯒ
ꯑꯁ ꯑꯁ ꯃꯥꯒꯤ ꯄꯨꯟꯁꯤꯅ ꯌꯥꯝ ꯅꯨꯡꯉꯥꯏꯕꯁꯦ
ꯎꯝ ꯅꯨꯡꯉꯥꯏꯕꯅꯦ ꯃꯥꯅꯦ
ꯎꯝ ꯅꯪꯗꯤ ꯀꯔꯤ ꯀꯔꯤꯒꯤ ꯊꯕꯛ ꯇꯧꯔꯤꯕ꯭ꯔꯣ ꯍꯟꯗꯛꯁꯦ
ꯊꯕꯛ ꯀꯩꯁꯨ ꯇꯧꯗꯦ ꯑꯩꯗꯤ
ꯑꯣ ꯑꯣ
ꯃꯤꯔꯦꯝ ꯑꯣꯏꯔꯒ ꯂꯩꯌꯦ
ꯎꯝ
ꯈꯪꯗꯔꯦꯗ ꯅꯣꯏꯅꯦ ꯂꯩꯕꯗꯣ ꯎꯝ ꯄꯩꯁꯥ ꯀꯌꯥꯅꯣ
ꯎꯝ
ꯀꯔꯤ ꯌꯦꯟꯖꯥꯡ ꯆꯥꯔꯒꯦ ꯑꯌꯨꯛꯇꯤ
ꯑꯌꯨꯛꯇꯣ ꯑꯩꯈꯣꯏꯅ ꯆꯥꯕꯗꯣ ꯀꯩ ꯍꯦꯟꯖꯥꯡꯅꯣ ꯍꯥꯎꯇꯕꯩ ꯑꯣꯏꯔꯝꯒꯅꯤ ꯑꯩꯅ ꯀꯥꯎꯔꯤꯁꯦ
ꯍꯝ
ꯑꯩꯁꯦ ꯑꯣ ꯌꯦꯟꯗꯦꯝ
ꯑꯣ ꯑꯣ
ꯌꯦꯗꯦꯝ ꯆꯥꯏ ꯎꯝ ꯍꯥꯎꯇꯦꯗ
ꯎꯝ
ꯈꯪꯗ꯭ꯔꯦ ꯑꯗꯨꯝ ꯄꯪꯆꯥ ꯆꯥꯔꯒ ꯂꯩꯔꯤꯅꯤ
ꯑꯣ ꯑꯣ
ꯅꯣꯏꯅꯦꯅꯦ ꯑꯌꯨꯛꯇ ꯑꯌꯨꯛ ꯉꯟꯇꯥꯗ ꯕꯖꯥꯔ ꯆꯠꯂꯣ
ꯀꯔꯤ
ꯑꯌꯨꯛ ꯉꯟꯇꯥ ꯕꯖꯥꯔ ꯆꯠꯂꯣ
ꯑꯥ
ꯆꯤꯟꯖꯥꯡꯉꯩꯀꯥ ꯍꯣꯡꯕꯅꯦ
ꯇꯥꯎꯅꯤ ꯍꯥꯏꯔꯣ
ꯍꯤꯟꯖꯥꯡ ꯀꯩꯀꯥ ꯂꯩꯅꯤꯡꯉꯗꯤ ꯑꯌꯨꯛꯇ ꯆꯠꯂꯣ ꯑꯌꯨꯛꯇ ꯍꯣꯡꯕꯅꯦ
ꯑ ꯉꯁꯤꯁꯨꯀꯣ ꯑꯩꯈꯣꯏ ꯏꯃꯥꯗꯣ
ꯎꯝ
ꯑꯥ ꯏꯟꯁꯥꯡ ꯂꯩꯔꯒ ꯄꯨꯔꯛꯑꯦ
ꯑꯣ ꯑꯗꯝ ꯎꯝ ꯑꯌꯨꯛꯇꯗꯤ ꯄꯣꯠ ꯀꯩꯀꯥ ꯌꯣꯟꯕꯅꯤꯅꯀꯣ
ꯎꯝ
ꯑꯗꯨꯗ ꯍꯣꯡꯅ ꯍꯣꯡꯅ ꯐꯪꯕꯅꯦꯕ ꯃꯣꯏ ꯑꯗꯨ ꯑꯗꯨ ꯑꯣꯏꯅ
ꯎꯝ ꯏꯃꯥ ꯏꯃꯥꯁꯨ ꯉꯁꯤ ꯄꯣꯠ ꯌꯣꯟꯕ ꯆꯠꯄꯀꯣ ꯑꯗꯨ ꯎꯝ ꯉꯁꯤ ꯏꯟꯖꯥꯡꯒꯨꯝꯕ ꯂꯩꯔꯛꯑꯦ ꯈꯔꯗꯤ
ꯐꯩꯌꯦꯅꯦ ꯅꯣꯏ ꯑꯗꯨꯋꯥꯏꯗꯗꯤ ꯍꯣꯡꯕ꯭ꯔꯥ ꯇꯥꯡꯕ꯭ꯔꯥ
ꯑꯁ ꯌꯥꯝ ꯇꯥꯡꯉꯦ ꯁꯤꯗꯗꯤ ꯑꯩꯗꯤ ꯌꯥꯝ ꯉꯛꯈ꯭ꯔꯕꯒꯤ
ꯑꯩꯈꯣꯏꯔꯣꯝꯗ ꯍꯣꯡꯉꯛꯑꯣ ꯑꯗꯨꯗꯤ
ꯈꯪꯗꯦ ꯑꯩꯗꯣ ꯄꯩꯁꯥꯗꯣ ꯀꯣꯆꯤꯡ ꯒꯤ ꯃꯃꯟꯗꯣ ꯑꯗꯨꯝ ꯄꯤꯔꯣ ꯍꯥꯏꯕꯀꯣ ꯑꯗꯨꯒꯤ
ꯀꯌꯥ ꯂꯧꯒꯦ
ꯑꯥ ꯑꯁ ꯀꯌꯥꯅꯣ ꯈꯪꯗꯦ ꯀꯥꯎꯔꯦ ꯑꯩꯗꯤ ꯇꯪꯈꯥꯏ ꯎꯝ ꯇꯔꯥ ꯇꯪꯈꯥꯏꯒꯤꯗꯣ ꯇꯔꯥ ꯌꯧꯗꯕꯅꯦ ꯈꯡꯗꯦ ꯀꯌꯥꯅꯣ ꯀꯥꯎꯔꯦ ꯎꯝ ꯇꯔꯨꯛ ꯇꯔꯨꯛ ꯑꯣꯏꯔꯝꯅꯤ ꯍꯣꯏ ꯇꯪꯈꯥꯏ
ꯎꯝ ꯐꯩꯌꯦ
ꯎꯝ ꯑꯩꯗꯤ ꯁꯤꯗ ꯂꯥꯛꯄꯗꯣ ꯀꯨꯏꯗ꯭ꯔꯤꯕ ꯊꯥ ꯑꯃ ꯐꯥꯎ ꯁꯨꯗ꯭ꯔꯤꯕ ꯑꯗꯨꯒꯤ
ꯏꯃꯥꯟꯅꯕꯤꯗꯤ ꯈꯔ ꯉꯟꯅ ꯂꯥꯛꯄꯒꯤꯀꯣ ꯃꯥꯗꯤ ꯄꯩꯁꯥ ꯈꯔ ꯇꯥꯡꯉꯦ ꯃꯃꯟꯗꯣ
ꯑꯣ ꯍꯥꯏꯗꯤ ꯀꯣꯆꯤꯡꯒꯤꯔꯣ
ꯍꯣꯏ
ꯐꯖꯅ ꯂꯧꯕ꯭ꯔꯣ
ꯎꯝ ꯐꯖꯅ ꯂꯧꯋꯦ
ꯐꯖꯅ ꯂꯧꯔꯗꯤ ꯌꯥꯏꯌꯦ ꯀꯩꯅꯣ ꯑꯗꯨꯝ ꯐꯖꯅ ꯆꯠꯂꯣ
ꯎꯝ
ꯅꯣꯏ ꯅꯆꯦꯗꯤ ꯀꯗꯥꯏ ꯂꯩꯕ꯭ꯔ ꯃꯥꯗꯤ
ꯏꯆꯦ ꯑꯗꯨꯝ ꯏꯆꯦ ꯃꯅꯥꯛꯇ ꯂꯩꯕꯅꯦ
ꯑꯣ ꯑꯃ ꯑꯩꯈꯣꯏ ꯈꯨꯟꯒꯤ ꯅꯨꯄꯤꯗꯨꯒ ꯂꯩꯃꯤꯟꯅꯗ꯭ꯔꯕꯣ
ꯑꯩꯈꯣꯏ ꯈꯨꯟꯒꯤ ꯅꯨꯄꯤ ꯍꯥꯏꯕꯁꯤ ꯀꯅꯥꯔꯣ ꯑꯣ ꯎ ꯂꯩꯃꯤꯟꯅꯗ꯭ꯔꯦ
ꯎꯝ ꯃꯕꯥꯅꯤ ꯊꯕꯛꯁꯨ ꯄꯨꯟꯗ꯭ꯔꯦ ꯑꯗꯨꯗꯤ
ꯎꯝ
ꯀꯩꯒꯤꯅꯣ
ꯈꯪꯗꯦ ꯂꯩꯅꯤꯡꯗꯕ ꯃꯥꯜꯂꯦ ꯃꯥ ꯗꯨ
ꯎꯝ ꯈꯪꯗꯦꯗ
ꯑꯥꯗꯨꯏ ꯑ ꯑꯗꯨ ꯎꯝ ꯑꯩꯈꯣꯏ ꯏꯆꯦ ꯑꯃꯒꯤ ꯃꯅꯥꯎ ꯅꯨꯄꯥꯒ ꯍꯧꯖꯤꯛ ꯂꯩꯃꯤꯟꯅꯕꯅꯦ
ꯎꯝ
ꯅꯍꯥꯟ ꯅꯍꯥꯟꯗꯣ ꯑꯩꯈꯣꯏ ꯏꯆꯦꯒ ꯂꯩꯃꯤꯟꯅꯕꯗꯣ ꯍꯟꯗꯛꯇꯤ ꯑꯃꯨꯛ ꯍꯣꯡꯅꯛꯈ꯭ꯔꯦ ꯍꯥꯏꯌꯦ ꯑꯗꯣ ꯀꯥꯏꯗꯔꯣ ꯈꯪꯗꯦ
ꯀꯩꯅꯣ ꯎꯝ ꯅꯃꯥꯟꯅꯕꯤꯗꯣ ꯍꯣꯡꯉꯗꯤ ꯑꯗꯣ ꯃꯌꯥꯝꯕꯁꯨ ꯑꯗꯨꯗ ꯂꯩꯔꯝꯃꯅꯤ ꯀꯩꯅꯣ
ꯑꯧ ꯅꯦꯛꯁ ꯃꯟꯗ ꯂꯩꯔꯅꯤ ꯍꯥꯏꯌꯦ
ꯎꯝ
ꯍꯧꯖꯤꯛꯇꯤ ꯀꯩꯅꯣꯒ ꯂꯩꯌꯦꯕ ꯃꯥꯒꯤ ꯃꯃꯥꯟꯅꯕꯤ ꯑꯃꯒꯀꯣ ꯂꯩꯌꯦꯕ
ꯑꯗꯨꯗꯤ ꯌꯥꯏꯌꯦꯦ ꯀꯩꯅꯣ ꯑꯗꯨꯗꯤ ꯑꯗꯣ ꯑꯗꯨ ꯃꯐꯝꯗꯣ ꯃꯣꯏꯗꯣ ꯇꯥꯡꯕꯅꯦꯝ ꯂꯩ ꯂꯩꯕꯗꯣ
ꯍꯣꯏ ꯇꯥꯡꯉꯦ ꯏꯁꯤꯡꯁꯨ ꯃꯩꯁꯨꯀꯣ ꯂꯩꯌꯦ ꯍꯥꯏꯌꯦꯕ ꯑꯗꯨꯒꯤ ꯑꯁ
ꯑꯗꯣ ꯃꯣꯏꯒ ꯃꯣꯏꯅ ꯂꯩꯒꯗꯕ ꯃꯐꯝꯗꯨꯁꯨ ꯂꯤꯁꯤꯡ ꯃꯔꯤꯒ ꯆꯥꯃꯉꯥ ꯍꯥꯏꯌꯦ
ꯎꯝ ꯑꯩꯈꯣꯏꯗꯗꯤ ꯂꯤꯁꯤꯡ ꯑꯍꯨꯝ ꯈꯛꯇꯅꯦꯕ ꯁꯤꯗ ꯃꯥꯏꯒ ꯏꯁꯤꯡꯁꯦ ꯎꯝ ꯐ꯭ꯔꯤ ꯑꯣꯏꯌꯦꯕ
ꯑꯗꯨꯗ ꯂꯤꯁꯤꯡ ꯃꯔꯤꯒ ꯆꯥꯝꯉꯥ ꯑꯣꯏꯔꯣ ꯑꯗꯨꯒ ꯃꯩꯒ ꯏꯁꯤꯡꯒ ꯐ꯭ꯔꯤ ꯅꯠꯇ꯭ꯔꯦ ꯑꯗꯨꯁꯨ ꯑꯃꯨꯛ ꯂꯩꯔꯦ ꯑꯗꯨꯗꯤ ꯊꯥ ꯑꯃꯗ ꯂꯤꯁꯤꯡ ꯃꯉꯥ ꯆꯥꯝꯃꯉꯥ ꯁꯨꯃꯥꯏꯅ ꯑꯗꯨꯝ ꯆꯠꯈ꯭ꯔꯅꯦꯕꯀꯣ ꯆꯠꯊꯣꯛ ꯆꯠꯁꯤꯟ ꯎ ꯍꯤꯟꯖꯥꯡ ꯀꯩꯀꯥ ꯂꯩꯕ ꯈꯣꯠꯄ ꯑꯗꯨꯝ ꯂꯣꯏ ꯄꯥꯔꯗꯤꯀꯣ
ꯎꯝ
ꯂꯤꯁꯤꯡ ꯃꯉꯥ ꯍꯦ ꯆꯠꯍꯟꯕ ꯑꯁ ꯏꯁꯤꯡꯗꯨꯁꯨ ꯇꯥꯡꯕꯅꯦꯕ ꯃꯣꯏꯗꯣ
ꯎꯝ
ꯑꯩꯈꯣꯏ ꯍꯥꯟꯅ ꯂꯩꯔꯝꯃꯦꯕ ꯈꯪꯉꯦꯕꯀꯣ
ꯍꯣꯏ
ꯏꯁꯤꯡꯁꯨ ꯇꯥꯡꯕꯅꯦꯕ ꯏꯁꯤꯡꯗꯣ ꯀꯩꯅꯣ ꯃꯣꯏꯅ ꯍꯥꯏꯗꯤ ꯃꯥꯅ ꯂꯤꯛꯅ ꯁꯤꯖꯤꯟꯅꯔꯗꯤ ꯈꯪꯗꯦ ꯑꯗꯣ ꯏꯁꯤꯡ ꯍꯥꯏꯥꯏꯕꯁꯦ ꯑꯗꯨꯝ ꯅꯨꯡꯇꯤꯒꯤ ꯏꯔꯨꯖ꯭ꯔꯗꯤ ꯇꯦꯛꯁ ꯑꯃꯗꯣ ꯑꯗꯨꯝ ꯂꯣꯏꯗꯅ ꯍꯞꯇꯥ ꯑꯃ
ꯎꯝ ꯎꯝ
ꯆꯥꯛ ꯊꯣꯡꯕ ꯏꯁꯤꯡ ꯊꯛꯄ ꯈꯣꯠꯄ ꯏꯔꯨꯖꯕ ꯐꯤ ꯁꯨꯕ ꯂꯣꯏ ꯄꯥꯔꯗꯤꯀꯣ ꯑꯗꯨ ꯐꯠꯇꯕꯅꯦꯕ ꯏꯁꯤꯡ ꯂꯩꯕꯗ ꯄꯥꯎ ꯀꯩꯅꯣ ꯆꯠꯄꯅꯦ ꯄꯩꯁꯥ ꯂꯨꯄꯥ ꯆꯥꯇ꯭ꯔꯨꯛ ꯆꯥꯇꯔꯦꯠ ꯑꯗꯨꯝ ꯆꯠꯄꯅꯦꯕ ꯊꯥ ꯑꯃꯒꯤꯀꯣ ꯃꯥꯗꯤ ꯂꯤꯁꯤꯡ ꯃꯉꯥ ꯍꯦꯟꯅ ꯆꯠ ꯆꯠꯂꯅꯤꯕ ꯑꯗꯨꯝ ꯃꯩꯒ ꯊꯤꯔꯗꯤ ꯂꯤꯁꯤꯡ ꯃꯉꯥ ꯆꯥꯝꯃꯉꯥ ꯏꯁꯤꯡ ꯑꯃ ꯂꯤꯁꯤꯡ ꯆꯥꯕ ꯊꯛꯄ ꯆꯤꯟꯖꯥꯡ ꯀꯩꯀꯥ ꯂꯩꯔꯗꯤ ꯑꯃꯨꯛ ꯑꯗꯨꯗꯒꯤ ꯍꯦꯟꯅ ꯄꯩꯁꯥ ꯑꯃꯨꯛ ꯀꯛꯈꯤꯗꯣꯏ
ꯎꯝ ꯑꯁ ꯕꯔꯥ ꯂꯩꯔꯤꯁꯦ ꯌꯥꯝ ꯌꯥꯝ ꯀꯩ ꯍꯥꯏ ꯌꯥꯝ ꯋꯥꯏꯑꯦꯗ
ꯎꯝ
ꯑꯩꯁꯨ ꯍꯟꯗꯛꯅ ꯑꯍꯥꯟꯕꯅꯦꯕ ꯂꯩꯕꯁꯦ
ꯑꯣ
ꯑꯁꯤ ꯌꯥꯝ ꯋꯥꯏꯑꯦ ꯄꯩꯁꯥ ꯌꯥꯝ ꯆꯪꯉꯦꯕ
ꯍꯣꯏ ꯄꯩꯁꯥꯁꯨ ꯌꯥꯝ ꯆꯪꯕꯅꯤ
ꯎꯝ
ꯄꯩꯁꯥꯁꯨ ꯆꯪꯉꯦ ꯑꯗꯨꯝ ꯎ ꯈꯪꯗꯦꯗ ꯅꯪꯁꯨ ꯅꯆꯦꯁꯤꯡꯒ ꯂꯩꯌ ꯌꯥꯗ꯭ꯔꯣ ꯑꯗꯨꯗꯤ